ꯍꯜꯂꯣ
ꯍꯜꯂꯣ
ꯑ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯥꯎ ꯅꯨꯡꯉꯥꯏꯔꯤ ꯏꯌꯥꯝꯕ
ꯑꯩ ꯀꯩꯅꯣꯝꯃ ꯁꯨꯝ ꯍꯪꯒꯦ ꯇꯧꯕꯅꯤꯅꯦ
ꯑꯣ ꯍꯪꯕꯤꯔꯣ ꯌꯥꯝꯅ ꯌꯥꯏꯑꯦ
ꯍꯧꯖꯤꯛꯀꯥꯟꯁꯤꯕꯨ ꯀꯩ ꯀꯩ ꯀꯔꯤ ꯆꯥꯔ ꯍꯥꯎꯔꯤꯒꯦ
ꯎꯝ ꯍꯧꯖꯤꯛꯀꯥꯟꯁꯤꯗꯤ ꯃꯊꯦꯜꯁꯤꯗꯤ ꯀꯥꯂꯦꯟ ꯃꯇꯝꯅꯤꯅ ꯁꯧꯒꯔꯤꯒ ꯀꯥꯡꯉꯧꯒꯅ ꯏꯍꯥꯎ ꯍꯥꯎꯔꯦ
ꯍꯥꯎꯕꯅꯤꯅꯦ ꯑꯗꯨꯁꯨ ꯑꯗꯣ ꯑꯩ ꯁꯨꯝ ꯅꯪꯉꯣꯟꯗ ꯐꯣꯟ ꯇꯧꯔꯛꯏꯁꯦ ꯁꯨꯝ ꯀꯩꯅꯣꯝꯇ ꯍꯪꯒꯦ ꯇꯧꯕꯅꯤꯅꯦ ꯅꯪꯒꯤ ꯁꯨꯝ ꯀꯩꯅꯣꯒꯨꯝꯕ ꯍꯩ ꯑꯆꯥꯔꯒꯨꯝꯕ ꯁꯥꯕꯒꯤ ꯅꯪ ꯁꯨꯝ ꯁꯥꯔꯒ ꯏꯁꯇꯣꯔꯒꯨꯝꯕꯗ ꯊꯥꯏꯗꯅ
ꯑꯣꯏ ꯍꯣꯏ ꯍꯥꯏꯌꯣ ꯏꯌꯥꯝꯕ
ꯑꯗꯨ ꯊꯥꯕꯗꯨꯗ ꯑꯩꯅ ꯍꯧꯖꯤꯛ ꯅꯉꯣꯟꯗ ꯐꯣꯟ ꯇꯧꯔꯒ ꯈꯪꯅꯤꯡꯉꯤꯁꯤꯅ ꯑ ꯅꯪꯒꯤ ꯑꯗꯨꯃꯥꯏꯅ ꯊꯥꯕꯗꯣ ꯀꯃꯥꯏꯅ ꯍꯥꯏꯗꯤ
ꯅꯪꯒꯤꯖꯦ ꯁꯦꯝꯃꯒ ꯀꯃꯥꯏꯅ ꯄ꯭ꯔꯤꯖꯥꯕ ꯇꯧꯔꯒ ꯀꯃꯥꯏꯅ ꯁꯦꯝꯃꯒ ꯍꯥꯏꯗꯤ ꯏꯁꯇꯣꯔꯗ ꯊꯥꯕꯒꯤ ꯈꯣꯠꯄꯒꯤ ꯑꯗꯨꯒꯤ ꯄ꯭ꯔꯣꯁꯦꯁ ꯀꯔꯝꯕ ꯍꯩꯗꯅ ꯀꯃꯥꯏꯅ ꯀꯦꯌꯔ ꯂꯧꯒꯦ ꯑꯗꯨꯒꯤ ꯀꯔꯝꯕ ꯍꯩꯗꯅ ꯀꯃꯥꯏꯅ ꯀꯦꯌꯔ ꯂꯧꯅꯤ ꯍꯥꯏꯕꯗꯣ ꯑꯗꯨꯗꯣ ꯑꯩ ꯁꯨꯝ ꯈꯪꯅꯤꯡꯕ ꯀꯩꯒꯤꯅꯣꯗꯤ ꯑꯩ ꯑꯩꯒꯤꯕꯨꯗꯤ ꯌꯣꯟꯅꯕ ꯅꯠꯇꯦꯕ ꯌꯨꯝꯒꯤ ꯁꯦꯝꯒꯦ ꯇꯧꯕ ꯑꯗꯨ꯫ ꯌꯨꯝꯒꯤ ꯁꯦꯝꯕꯗꯨꯗ ꯑ ꯍꯥꯏꯗꯤ ꯍꯦꯟꯅ ꯅꯣꯏꯅ ꯍꯦꯟꯅ ꯅꯣꯂꯦꯖꯇꯣ ꯂꯩꯕꯅꯤꯅ ꯑꯩꯅ ꯁꯨꯝ ꯅꯣꯏꯅ ꯍꯦꯟꯅ ꯍꯩꯕꯅꯤꯅ ꯅꯣꯏꯗꯒꯤ ꯍꯥꯟꯅ ꯈꯪꯅꯤꯡꯕ ꯑꯗꯨ꯫ ꯑꯗꯨꯒꯤ ꯑꯩꯅ ꯅꯡꯉꫭꯟꯗ ꯀꯣꯜ ꯇꯧꯔꯛꯏꯁꯦ꯫
ꯍꯣꯏ ꯏꯌꯥꯝꯕ ꯌꯥꯏꯌꯦ ꯑ ꯍꯩ ꯑꯆꯥꯥꯔꯁꯦ ꯍꯥꯏꯗꯤ ꯀꯩ ꯍꯥꯏꯇꯥꯔꯦ ꯃꯇꯝ ꯃꯇꯝ ꯃꯇꯝꯒꯤ ꯅꯠꯇꯕ ꯀꯣ꯫ ꯍꯥꯏꯗꯤ ꯃꯇꯝꯁꯦ ꯑ ꯍꯦꯟꯇꯣꯛꯈ꯭ꯔꯁꯨ ꯆꯥꯕ ꯌꯥꯕꯒꯤ ꯑ ꯃꯑꯣꯡꯗ ꯑꯣꯏꯅ ꯍꯥꯏꯖꯔꯛ ꯑꯣꯔ ꯏꯌꯥꯝꯕ꯫
ꯍꯣꯏ ꯌꯥꯏꯌꯦ ꯌꯥꯏ ꯀꯃꯥꯏꯅ ꯄ꯭ꯔꯤꯖꯥꯕ ꯇꯧꯒꯅꯤ ꯑꯗꯒꯤ ꯀꯃꯥꯏꯅ ꯊꯝꯒꯅꯤ ꯍꯥꯏꯕꯗꯣ꯫ ꯍꯥꯏꯗꯤ ꯈꯨꯗꯝ ꯑꯣꯏꯅ ꯍꯩꯅꯧꯗ ꯑꯣꯏꯒꯦꯔꯥ ꯃꯇꯝꯒꯤ ꯑꯣꯏꯔꯒꯅ ꯍꯩꯅꯧꯒꯨꯝꯕ ꯀꯤꯍꯣꯝꯒꯨꯝꯕ꯫ ꯆꯝꯄ꯭ꯔꯥꯁꯨ ꯑꯗꯩ ꯅꯣꯕꯥꯞꯁꯨ ꯑꯗꯨꯃꯥꯏꯅ ꯂꯩꯗꯅ꯫ ꯑꯗꯣ ꯑꯗꯨꯃꯥꯏꯅ ꯂꯩꯕꯅꯤꯅ ꯑꯩꯅ ꯀꯃꯥꯏꯅ ꯁꯦꯝꯗꯣꯏꯅꯣ ꯈꯣꯠꯇꯣꯏꯅꯣꯗꯣ ꯅꯣꯏꯗꯤ ꯍꯥꯟꯅ ꯑꯦꯛꯁꯄꯤꯔꯤꯌꯦꯟꯁꯇꯣ ꯂꯩꯈ꯭ꯔꯕꯅꯤꯅ ꯑꯩꯅ ꯁꯨꯝ ꯍꯪꯅꯤꯡꯕ꯫
ꯍꯣꯏ ꯑꯗꯣ ꯏꯌꯥꯝꯕ ꯑꯥ ꯍꯩꯅꯧꯒꯨꯝꯕꯁꯦ ꯍꯥꯟꯅ ꯍꯥꯏꯖꯔꯒꯦꯀꯣ꯫ ꯍꯩꯅꯧꯁꯦ ꯏꯌꯥꯝꯕ ꯍꯥꯏꯗꯤ ꯎꯝ ꯃꯀꯨ ꯃꯀꯨ ꯌꯥꯎꯔꯒ ꯁꯦꯝꯃꯁꯨ ꯌꯥꯏ ꯑꯗꯩꯗꯤ ꯃꯀꯨ ꯌꯥꯎꯗꯕꯤ ꯁꯦꯝꯕꯅꯁꯨ ꯑꯅꯤ ꯊꯣꯛꯅ ꯂꯩꯌꯦꯕꯀꯣ ꯃꯣꯏꯁꯦ꯫
ꯎꯝ꯫
ꯑꯗꯣ ꯃꯀꯨꯁꯦ ꯌꯥꯎꯔꯒ ꯁꯦꯝꯕ ꯍꯥꯏꯁꯤꯅ ꯑꯩꯈꯣꯏꯅ ꯍꯩꯁꯦ ꯍꯦꯛꯎꯔꯒ ꯑꯥ ꯑ ꯑꯗꯨꯝ ꯅꯨꯡꯁꯥꯗ ꯐꯧꯕ ꯀꯥꯟꯗ ꯃꯥꯒꯤ ꯀꯪꯕ ꯉꯝꯖꯒꯗꯕ ꯆꯥꯡꯗ ꯑꯩꯈꯣꯏꯅ ꯈꯔ ꯄꯥꯅ ꯑꯗꯨꯝ ꯁꯣꯏꯕꯤꯔꯅꯦꯕ ꯃꯣꯏꯖꯦ꯫
ꯎꯝ꯫
ꯑꯗꯨꯒ ꯏꯌꯥꯝꯕꯅ ꯀꯩꯒꯨꯝꯕ ꯎꯝ
ꯑꯌꯥꯛꯄ ꯃꯣꯔꯣꯛ ꯁꯥꯕ ꯆꯥꯅꯤꯡꯕ ꯑꯣꯏꯔꯒꯅ ꯑꯩꯈꯣꯏ ꯍꯩꯅꯧ ꯁꯣꯏꯗꯣꯛꯄ ꯍꯩꯅꯧꯁꯦ ꯇꯣꯠꯄ ꯀꯥꯟꯗ ꯊꯨꯝ ꯈꯔ ꯆꯥꯏꯁꯤꯜꯍꯧꯔꯒ ꯑꯝ ꯃꯁꯥꯁꯦ ꯀꯪꯅ ꯐꯧꯕꯤꯔꯅꯤꯅꯥ ꯏꯌꯥꯝꯕ꯫
ꯑꫭ꯫
ꯑꯗꯨꯒ ꯐꯧꯔꯕ ꯃꯇꯨꯡꯗ ꯑ ꯑ ꯑꯈꯣꯏꯅ ꯆꯥꯕ ꯀꯥꯟꯗ ꯑꯦ ꯁꯤ ꯃꯈꯩꯗꯤ ꯍꯥꯎꯔꯦ ꯍꯥꯏꯕꯒꯤ ꯆꯥꯡꯗꯨꯗ ꯌꯥꯔꯦ ꯀꯪꯍꯟꯕ ꯌꯥꯔꯦ ꯍꯥꯏꯕꯒꯤ ꯆꯥꯡꯗꯨꯗ ꯀꯩꯅꯣ ꯑ ꯏꯁꯇꯤꯜꯒꯤ ꯏꯁꯇꯤꯜꯒꯤ ꯄꯨꯛꯀꯨꯝꯕ ꯃꯆꯥꯒꯨꯝꯕ ꯂꯩꯗꯅ ꯏꯌꯥꯝꯕ꯫ ꯄ꯭ꯂꯥꯁꯇꯤꯛꯇ ꯇꯧꯕꯗꯤ ꯆꯨꯁꯜꯂꯒ ꯍꯩꯒ ꯑꯣꯏꯕꯒꯤꯒ ꯑ ꯅꯨꯡꯉꯥꯏꯇꯕꯅꯦꯕ ꯌꯥꯝꯅ ꯑꯗꯨꯅ ꯇꯣꯠꯄꯁꯨ ꯅꯨꯡꯉꯥꯏꯒꯗꯕꯗ ꯑꯈꯣꯏꯅ ꯇꯣꯠꯄ ꯅꯨꯡꯉꯥꯏꯖꯒꯗꯕ ꯃꯑꯣꯡꯗ ꯑ ꯈꯔ ꯑꯗꯨꯝ ꯆꯥꯎꯕ ꯀꯨꯝ ꯄꯥꯝ ꯂꯧꯕꯤꯔꯅꯦ ꯍꯩꯅꯧꯗꯨꯒ ꯇꫭꯠ ꯄꯗ ꯅꯨꯡꯉꯥꯏꯒꯗꯕ ꯆꯥꯡꯗ ꯑꯗꯣ ꯍꯩꯅꯧꯁꯤꯗ ꯑꯩꯈꯣꯏꯅ ꯌꯨꯝꯗ ꯁꯤꯖꯤꯟꯅꯕ ꯊꯥꯎꯁꯦ ꯀꯣ ꯑꯣꯏꯜꯁꯦ
ꯎꯝ꯫
ꯁꯤꯁꯨ ꯈꯔ ꯍꯥꯏꯖꯤꯟꯕꯤꯕ ꯑꯗꯨꯗꯨꯒ ꯃꯣꯔꯣꯛ ꯑꯆꯁꯨꯕ ꯑꯗꯩꯗꯤ ꯁꯝꯅ ꯍꯥꯏꯔꯕꯗ ꯑꯩꯈꯣꯏꯒꯤ ꯏꯌꯥꯝꯕ ꯃꯤꯔꯆꯤ ꯄꯥꯎꯗꯔꯒꯨꯝꯕꯁꯦ ꯁꯤꯁꯨ ꯑꯗꯨꯝ ꯃꯁꯛ ꯐꯖꯅ ꯍꯥꯏꯖꯟꯕꯤꯕ ꯌꯥꯏꯑꯕ ꯑꯗꯨꯒ ꯐꯖꯅ ꯃꯣꯏꯁꯦ ꯃꯤꯛꯁ ꯇꯧꯔꯕ ꯃꯇꯨꯡꯗ ꯑꯩꯈꯣꯏ ꯀꯩ ꯍꯥꯏꯇꯥꯔꯦ ꯑ ꯂꯤꯛꯂꯤꯒꯤ ꯕꯣꯇꯜ ꯀꯧꯇꯥꯒꯨꯝꯕ ꯁꯨꯝ ꯂꯩꯗꯅ
ꯎꯝ
ꯑꯗꯨꯗ ꯃꯣꯏꯁꯤ ꯌꯥꯝ ꯆꯤꯟꯅ ꯆꯤꯟꯅ ꯍꯥꯞꯄꯤꯕ ꯀꯤꯠ ꯀꯤꯠ ꯅꯝꯁꯤꯜꯂꯒ ꯀꯣꯝ ꯇꯥꯔꯗꯤ ꯑ ꯀꯣꯝꯈꯤ ꯇꯥꯔꯗꯤ ꯀꯩ ꯍꯥꯏꯇꯥꯔꯦ ꯑꯩꯈꯣꯏꯒꯤ ꯉꯁꯥꯏ ꯉꯁꯥꯏꯒꯤ ꯌꯥꯝ ꯀꯪꯅ ꯐꯧꯈꯤꯕꯅꯤꯗꯅ ꯑꯗꯨꯅ ꯆꯥꯕ ꯑꯩꯈꯣꯏꯅ ꯊꯝꯃꯀꯥꯟꯗ ꯆꯥꯕ ꯀꯥꯟꯗꯁꯨ ꯑꯗꯨꯝ ꯀꯩꯅꯣ ꯇꯧꯔꯅꯦꯕ ꯀꯪꯉꯅꯦꯕ
ꯍ
ꯑ ꯅꯈꯣꯏꯗꯉꯥ ꯁꯥꯏ ꯊꯥꯎ ꯇꯣꯠꯈꯤꯗꯨꯅ ꯃꯣꯏ ꯃꯁꯦꯟ ꯆꯤꯟꯅ ꯍꯩꯅꯧꯗꯣ ꯍꯥꯞꯄ ꯀꯥꯟꯗ ꯊꯥꯗꯨꯅ ꯆꯣꯠꯊꯣꯔꯀꯥꯟꯗ ꯃꯍꯥꯎ ꯇꯦꯁ ꯐꯖꯕ ꯂꯥꯛꯅꯕꯅꯦꯕ
ꯑꯥ
ꯑꯗꯨꯅ ꯑꯗꯨꯃꯥꯏꯅ ꯊꯝꯕꯤꯈ꯭ꯔꯅꯤ ꯑꯗꯒꯤ ꯏꯌꯥꯝꯕ ꯎꯝ ꯍꯩꯅꯧ ꯃꯀꯨ ꯈꯣꯛꯑꯒ ꯁꯦꯝꯕ ꯆꯥꯔ ꯍꯥꯏꯁꯤꯅꯀꯣ ꯀꯩꯅꯣꯁꯦ ꯄꯥꯛ ꯄꯥꯛꯅ ꯁꯣꯏꯕꯤꯔꯅꯤ ꯑꯗꯨꯝ ꯑ ꯄꯥꯛꯁꯨ ꯄꯥꯛꯅ ꯑꯃ ꯄꯥꯔ ꯄꯥꯔꯕ ꯁꯣꯏꯕꯗꯣ ꯌꯥꯝꯕ ꯑꯗꯨꯃꯥꯏꯅ ꯁꯣꯏꯕꯤꯔꯅꯤꯗꯅ ꯃꯥꯗꯤ ꯀꯪꯍꯜꯂꯔꯣꯏꯀꯣ ꯀꯩꯒꯤꯅꯣ ꯍꯥꯏ ꯇꯔꯗꯤ ꯃꯥꯅꯦ ꯃꯀꯨ ꯈꯣꯄꯤ ꯈꯕꯅꯤꯅ ꯀꯪꯍꯜꯂꯀꯥꯟꯗ ꯃꯁꯤꯡ ꯑꯝꯇ ꯌꯥꯎꯍꯧꯔꯕ ꯃꯣꯏꯗꯤ
ꯎꯝ
ꯑꯗꯨꯅ ꯍꯩꯅꯧꯗꯣ ꯀꯩꯅꯣ ꯇꯧꯕꯤꯔꯅꯤ ꯑ ꯀꯩ ꯍꯥꯏꯇꯥꯔꯦ ꯎ ꯆꯨꯍꯤꯒꯨꯝꯕ ꯂꯩꯗꯅ ꯑꯌꯥꯝꯕ ꯆꯨꯍꯤ ꯂꯩꯅ ꯨꯏ ꯇꯧꯕꯤꯔꯣ ꯆꯨꯍꯤ ꯂꯩꯇꯔꯒꯅꯥ ꯑꯩꯈꯣꯏ ꯆꯤꯅꯤꯁꯦ ꯁꯧꯗꯣꯛꯍꯜꯂꯒ ꯃꯍꯤ ꯑꯣꯟꯊꯣꯛꯎꯒꯀꯣ ꯑꯌꯥꯝꯕ ꯏꯁꯤꯡ ꯈꯔꯒ ꯃꯤꯛꯁ ꯇꯧꯁꯟꯅꯔꯒ ꯍꯩꯅꯧꯒꯁꯦ ꯊꯥꯗꯥꯔꯕ ꯑꯥ ꯉꯁꯥꯏꯒꯤ ꯁꯣꯏꯈꯤꯕ ꯍꯩꯅꯧꯁꯦ ꯑꯗꯨꯒ ꯊꯥꯗꯔ ꯃꯇꯨꯡꯗ ꯉꯥꯏꯍꯥꯛꯇꯪ ꯑꯣꯠꯄꯤꯔꯒꯥ ꯍꯩꯅꯧꯗꯨꯗ ꯑꯦꯍꯦ ꯆꯤꯅꯤꯗꯨ ꯅꯞꯁꯜꯂꯦ ꯈꯪꯕꯒ ꯕꯣꯇꯜꯒꯤꯗꯤ ꯂꯤꯛꯂꯤꯗ ꯍꯥꯞꯄꯒꯅ ꯌꯥꯝ ꯊꯤꯅ ꯕꯦꯁꯅꯤꯀꯣ ꯆꯥꯒꯤ ꯕꯣꯇꯜ- ꯇꯜꯗꯥ ꯍꯥꯞꯄꯁꯦ ꯍꯩꯁꯦ ꯀꯩꯍꯥꯏꯇꯥꯔꯦ ꯄ꯭ꯂꯥꯁꯇꯤꯛ ꯃꯅꯝ ꯏꯌꯥꯝꯕ ꯌꯥꯔꯤꯈꯩꯗꯤ ꯂꯤꯛꯂꯤꯗꯥ ꯍꯥꯞꯄꯤꯔꯒ ꯂꯤꯛꯂꯤꯅ ꯕꯦꯁꯅꯤ ꯑꯗꯨꯒ ꯂꯤꯛꯂꯤꯗꯨꯗ ꯍꯩꯖꯤꯜꯂꯒ ꯊꯝꯕꯤꯕ ꯑꯗꯨꯗꯨꯒ ꯃꯈꯨꯝꯒꯨꯝ ꯈꯨꯝꯂꯒ ꯑꯗꯨꯝ ꯍꯌꯦꯡꯋꯥꯏ ꯁꯤꯖꯟꯅ ꯑꯥ ꯃꯦꯡꯒꯣ ꯁꯤꯖꯟ ꯅꯠꯇ꯭ꯔꯁꯨ ꯑꯇꯣꯞ ꯑꯇꯣꯞꯄ ꯃꯇꯝꯗ ꯍꯩ ꯆꯥꯅꯤꯡ ꯃꯇꯝꯗ ꯑꯗꯨꯝ ꯆꯥꯕ ꯀꯥꯟꯗ ꯌꯥꯝ ꯃꯍꯥꯎ ꯂꯩꯕ ꯊꯣꯠ ꯊꯣꯠ ꯂꯥꯎꯕ ꯍꯩꯗꯣ ꯑꯗꯨ ꯑꯆꯥꯔ ꯑꯃ ꯑꯣꯏ- ꯗꯨꯏꯅꯦꯕ
ꯑꯗꯣ ꯀꯤꯍꯣꯝꯒꯤꯁꯤꯁꯨ ꯑꯗꯨꯝ ꯄ꯭ꯔꯣꯁꯦꯁꯁꯦ ꯍꯧꯖꯤꯛꯀꯤ ꯑꯩꯅ ꯍꯩꯅꯧ ꯑꯃ ꯁ꯭ꯋꯤꯠ ꯃꯦꯡꯒꯣ ꯄꯤꯀꯜ ꯁꯦꯝꯈꯤꯕꯗꯣ ꯏꯌꯥꯝꯕ
ꯑꯗꯨꯒ ꯆꯞ ꯃꯥꯟꯅꯩꯌꯦꯕ ꯀꯤꯍꯣꯝꯁꯤꯁꯨ ꯀꯤꯍꯣꯝ ꯑꯗꯨꯗꯤ ꯑꯃꯨꯛ ꯈꯔ ꯀꯨꯞ ꯀꯨꯞꯅ ꯁꯣꯏꯕꯤꯕ ꯇꯥꯔꯦ ꯃꯥꯗꯤ ꯀꯨꯝꯅ ꯀꯨꯝꯅ ꯁꯣꯏꯔꯒ ꯑꯗꯨꯝ ꯉꯁꯥꯏꯒꯤ ꯆꯤꯅꯤꯒ ꯏꯁꯤꯡꯒ ꯇꯧꯕꯗꯨꯗꯥ ꯑꯣꯠꯄ ꯃꯁꯥꯗꯣ ꯅꯞꯁꯜꯂꯦ ꯍꯥꯏꯕ ꯀꯥꯟꯗꯣ ꯀꯩꯒꯨꯝꯕ ꯌꯥꯝꯅ ꯑꯥ ꯀꯤꯍꯣꯝꯗꯤ ꯃꯣꯔꯣꯛ ꯈꯤꯇꯪ ꯍꯦꯛ ꯁꯥꯍꯟꯅꯤꯡꯉꯦ ꯍꯥꯏ ꯀꯥꯟꯗꯁꯨ ꯑꯗꯨꯒꯤ ꯅꯞꯁꯤꯟꯅꯗ꯭ꯔꯤꯉꯩ ꯃꯃꯥꯡꯗꯨꯗ ꯎꯞ ꯈꯨꯨꯠꯅꯥ ꯃꯣꯔꯣꯛ ꯑꯁꯨꯕ ꯈꯔ ꯍꯥꯞꯄꯤꯕ ꯇꯥꯔꯦ ꯑꯗꯨꯗꯨꯒ
ꯎꯝ
ꯐꯖꯅ ꯑꯣꯠꯄꯤꯔꯒ ꯀꯩꯍꯥꯏꯇꯔꯦ ꯎꯝ ꯑꯣꯠꯂꯒ ꯐꯖꯅ ꯑꯥ
ꯍꯥꯞꯄꯤꯈꯤꯕ ꯃꯇꯝꯗ ꯑꯗꯨꯝ ꯃꯥꯒꯤ ꯃꯣꯔꯣꯛ ꯃꯨꯛꯀꯤ ꯃꯍꯥꯎꯗꯨꯁꯨ ꯊꯣꯛꯂꯛꯇꯣꯏꯅꯦꯕ
ꯑꯗꯨꯃꯥꯏꯅ ꯁꯦꯝꯗꯣꯏꯅꯦꯕ ꯑꯗꯣ ꯃꯥꯒꯤ
ꯑꯆꯥꯔꯗ ꯎꯝ ꯎꯃꯣꯔꯣꯛ ꯈꯪ ꯎꯃꯣꯔꯣꯛ ꯑꯃ ꯀꯤꯡ ꯆꯤꯜꯂꯤꯒꯥ ꯍꯥꯏꯅꯕꯗꯨꯣ ꯏꯌꯥꯝꯕ ꯑꯗꯨꯒꯤ ꯀꯤꯡ ꯆꯤꯂꯤꯁꯦ ꯐꯖꯅ ꯑꯩꯈꯣꯏꯅ ꯑꯥ ꯑꯅꯤ ꯊꯣꯛꯅ ꯁꯦꯝꯕ ꯌꯥꯏꯌꯦ ꯁꯤꯡ ꯃꯣꯔꯣꯛꯀꯤꯁꯤꯁꯨ ꯀꯩꯍꯥꯏꯇꯥꯔꯦ ꯎꯃꯣꯔꯣꯛꯁꯨ ꯎꯃꯣꯔꯣꯛꯁꯦ ꯀꯨꯞꯅ ꯁꯣꯏꯔꯒ ꯁꯤꯡꯅꯦ ꯆꯅꯝꯅꯦ ꯈꯔ ꯌꯥꯝ ꯂꯞꯅ ꯑꯗꯨꯝ ꯁꯨꯒꯥꯏꯕꯤꯔꯒ ꯑꯥ ꯍꯥꯟꯅ ꯊꯥꯎꯗꯨ ꯁꯥꯍꯜꯂꯒ ꯊꯥꯎꯗꯨꯗ ꯑꯣꯠꯈꯥꯏꯔꯒ ꯉꯁꯥꯏꯒꯤ ꯑꯩꯈꯣꯏꯅ ꯁꯣꯏꯈꯤꯕ ꯃꯣꯔꯣꯛꯇꯨꯁꯨ ꯑꯗꯨꯝ ꯑꯥ ꯑꯣꯠꯃꯤꯟꯅꯔꯒ ꯑꯦꯁꯦ ꯃꯣꯔꯣꯛꯁꯨ ꯃꯨꯟꯕꯥ ꯇꯥꯟꯖꯥ ꯌꯧꯁꯤꯜꯂꯛꯄꯗꯣ ꯑꯗꯨꯃꯥꯏꯅ ꯇꯧꯔꯒ ꯑꯗꯨꯁꯨ ꯑꯗꯨꯝ ꯀꯩꯍꯥꯏꯇꯥꯔꯦ ꯑꯥ ꯌꯥꯝꯗ꯭ꯔꯕ ꯆꯍꯤ ꯑꯃ ꯃꯈꯥꯏꯃꯨꯛꯗꯤ ꯑꯗꯨꯝ ꯊꯝꯃꯒ ꯑꯗꯨꯝ ꯆꯥꯟꯅꯕ ꯌꯥꯕꯅꯤ ꯏꯌꯥꯝꯕ
ꯑꯗꯨ ꯑꯥ ꯀꯩꯅꯣꯗꯤ ꯎꯝ ꯉꯁꯥꯏꯒꯤ ꯑꯩꯈꯣꯏꯅ ꯄ꯭ꯔꯤꯖꯥꯔꯕꯦꯁꯟ ꯇꯧꯕꯩꯁꯦ ꯍꯥꯏꯗꯤ ꯀꯨꯏꯅ ꯆꯥꯕ ꯌꯥꯅꯕ ꯊꯝꯗꯣꯏꯁꯦ ꯉꯁꯥꯏꯒꯤ ꯅꯪꯅ ꯍꯥꯏꯕ ꯑꯁꯥꯊꯥꯎꯗꯣ ꯑꯁꯇꯥꯎ ꯑꯣꯏꯒꯦꯔꯥ ꯑꯦꯅꯤ ꯑꯣꯏꯜ ꯑꯈꯣꯏꯅ ꯌꯨꯝꯗ ꯂꯩꯕꯖꯤꯡꯖꯦ ꯍꯥꯞꯇꯣꯏꯅꯤꯗꯅ ꯑꯗꯨꯗꯨꯅ ꯑꯣꯏꯗꯣꯏꯔꯕ ꯑꯗꯨꯒꯤ ꯊꯥꯎꯗꯨꯅ ꯃꯥꯒꯤ ꯍꯥꯏꯖꯤ ꯀꯨꯏꯅ ꯊꯝꯕ ꯌꯥꯅꯕꯖꯦ꯫
ꯍꯣꯏ ꯍꯥꯏꯗꯤ ꯑ ꯊꯥꯎ ꯍꯥꯏꯖꯤꯗꯤ ꯌꯥꯝꯕ ꯎꯝ ꯃꯣꯏꯗꯤ ꯄꯨꯝꯕ ꯄꯠꯊꯕ ꯍꯥꯏꯕ ꯑꯃ ꯂꯩꯇꯦꯗꯅ ꯃꯣꯏꯗꯤ ꯑꯗꯨꯅ ꯊꯥꯎꯗꯨꯅ ꯄ꯭ꯔꯤꯖꯥꯕ ꯑꯣꯏꯅ ꯊꯝꯈꯤꯕꯩ ꯋꯥꯅꯤꯗ꯫
ꯑꯣ ꯑꯗꯤ ꯑꯇꯣꯞꯄ ꯄꯤꯀꯜꯒꯨꯝꯕꯗꯤ ꯍꯥꯏꯗꯤ ꯑꯈꯣꯏꯒꯤ ꯃꯅꯤꯄꯨꯔꯗ ꯍꯥꯏꯔꯒꯅ ꯑ ꯉꯥꯔꯤ ꯄꯤꯀꯜꯗꯖꯨ ꯁꯦꯝꯅꯩꯗꯣ꯫ ꯑꯗꯒꯤ ꯌꯣꯡꯆꯥꯛꯁꯨ ꯁꯦꯝꯅꯩꯗꯅ ꯄꯤꯀꯜꯒꯤꯖꯤ ꯗꯨꯝ ꯑꯈꯣꯏꯗꯤ ꯃꯩꯇꯩ ꯑꯈꯣꯏꯗꯤ ꯑꯗꯨꯝ ꯆꯥꯕꯅꯦꯕ꯫ ꯍꯥꯟꯅꯕꯨꯗꯤ ꯆꯥꯔꯝꯗꯦ ꯍꯧꯖꯤꯛꯄꯨꯗꯤ ꯍꯩꯅꯔꯛꯇ꯭ꯔꯅ ꯂꯣꯏ ꯆꯥꯟꯅꯔꯦꯗ꯫
ꯍꯣꯏ ꯑꯗꯣ ꯑꯥ ꯀꯩ ꯍꯥꯏꯇꯥꯔꯦ꯫ ꯎꯝ ꯌꯣꯡꯆꯥꯛꯁꯤꯁꯨ ꯑꯗꯨꯝ ꯑꯥ ꯄꯤꯀꯜꯁ ꯅꯠꯇ꯭ꯔꯖꯨ ꯎꯝ ꯀꯔꯤ ꯁ ꯎꯝ ꯑꯩꯈꯣꯏ ꯑꯩꯅ ꯁꯨꯝ ꯎꯖꯕꯗ ꯀꯩ ꯍꯥꯏꯇꯥꯔꯦ
ꯂꯩꯈꯣꯝ ꯂꯩꯕꯥꯛ ꯂꯩꯈꯣꯝꯅꯒ ꯌꯣꯝꯖꯜꯂꯒ ꯑ ꯁꯦꯝꯕ ꯑꯃꯁꯨ ꯂꯩꯌꯦ꯫ ꯑꯗꯨꯃꯥꯏꯅ ꯇꯧꯔꯒ ꯑꯗꯨꯗꯨꯅ ꯂꯩꯅꯨꯡꯗ ꯑ ꯃꯣꯏꯖꯦ ꯇꯧꯊꯣꯛꯄꯤꯔꯦꯗꯅ ꯏꯌꯥꯝꯕ ꯑꯗꯨꯒ ꯂꯩ ꯂꯩꯕꯥꯛꯇꯨꯅ ꯑꯥ ꯆꯦꯔꯪꯇ ꯑ ꯌꯣꯡꯆꯥꯛꯇ ꯐꯖꯅ ꯀꯣꯕꯔ ꯇꯧꯁꯟꯕꯤꯔꯒ ꯆꯦꯔꯪꯅꯤ ꯌꯣꯝꯖꯜꯂꯒ ꯐꯨꯝꯒꯤꯕ ꯋꯥꯅꯤꯗ ꯑꯗꯨꯗꯨꯅ ꯀꯩ ꯍꯥꯏꯇꯥꯔ ꯀꯥꯟꯗ ꯑꯈꯣꯏꯁꯨ ꯐ꯭ꯔꯤꯖꯇ ꯊꯝꯕꯒꯤ ꯃꯑꯣꯡꯅꯦꯕ ꯇꯨꯕꯨꯅꯤ ꯑꯗꯨꯁꯨ ꯑꯗꯨꯝ ꯀꯩ ꯍꯥꯏꯇꯥꯔꯦ ꯑ ꯌꯥꯝꯅ ꯑꯗꯨꯝ ꯂꯧꯊꯣꯛꯑꯒ ꯃꯇꯝ ꯁꯤꯖꯟ ꯌꯣꯡꯆꯥꯛꯒꯤ ꯁꯤꯖꯟ ꯅꯠꯇ꯭ꯔꯦꯗꯅ ꯍꯧꯖꯤꯛ ꯑꯗꯣ ꯑꯗꯨꯝ ꯍꯧꯖꯤꯛ ꯑꯗꯨꯝ ꯂꯧꯊꯣꯛꯎꯒ ꯆꯥꯅꯕ ꯈꯣꯠꯅꯕ ꯑꯩꯅꯖꯨ ꯑ ꯁꯣꯁꯤꯌꯦꯜ ꯃꯦꯗꯥꯥꯗ ꯈꯔ ꯎꯖꯩꯌꯦ ꯑꯄ
ꯍꯣꯏꯅꯦ ꯑꯗꯨꯗꯨꯅ ꯑꯃꯒꯤ ꯑꯇꯣꯞꯄ ꯄ꯭ꯔꯣꯁꯦꯁ ꯑꯣꯏꯗꯣꯏꯅꯦꯕ
ꯍꯣꯏ ꯏꯌꯥꯝꯕ
ꯑꯗꯨ ꯑ ꯑꯩꯅ ꯈꯪꯅꯤꯡꯕ ꯑꯃ ꯅꯪ ꯑꯥ ꯆꯒꯦꯝ ꯄꯣꯝꯕꯒꯗꯨ ꯈꯪꯕ꯭ꯔꯥ
ꯈ꯭ꯋꯥꯏ ꯍꯥꯎꯍꯜꯂꯤꯕ ꯃꯆꯜꯖꯦ ꯀꯩꯅ ꯑꯣꯏꯗꯣꯏꯅꯣ
ꯆꯒꯦꯝꯄꯣꯝꯗ ꯑꯌꯥꯝꯕ ꯈ꯭ꯋꯥꯏꯗꯒꯤ ꯍꯥꯎ ꯍꯥꯎꯍꯜꯂꯤꯕ ꯃꯊꯦꯜꯖꯦ ꯀꯩꯅꯣꯅꯅꯤ
ꯑ ꯀꯩ ꯍꯥꯏꯇꯥꯔꯦ ꯍꯋꯥꯏꯁꯥꯔꯖꯦ ꯍꯋꯥꯏꯖꯥꯔꯒ ꯄꯥꯈꯣꯔꯟꯅ ꯑꯃ ꯑꯩꯈꯣꯏ ꯑꯥ ꯐꯗꯤꯒꯣꯝꯒꯤ ꯃꯑꯣꯡ ꯍꯥꯏꯐꯦꯠ ꯇꯧꯕꯃ ꯂꯩ ꯏꯌꯥꯝꯕ ꯑꯗꯨꯗꯨꯅ ꯇꯧꯔꯒ ꯎꯝ ꯃꯣꯏꯅ ꯃ ꯑ ꯃꯣꯏꯅꯤꯖꯤ ꯌꯥꯎ ꯌꯥꯎꯔꯒꯅ ꯍꯦꯟꯅ ꯍꯧꯍꯜꯂꯤꯅꯦꯕ
ꯑꯪ ꯆꯒꯦꯝ ꯄꯣꯝꯕꯖꯦ ꯑꯥ ꯍꯥꯏꯗꯤ ꯆꯦꯡꯅꯤꯀꯣ ꯍꯥꯞꯇꯣꯏꯖꯦ ꯆꯒꯦꯝ ꯄꯣꯝꯕ ꯍꯥꯏꯕꯅꯤꯅ
ꯍꯣꯏ ꯏꯌꯥꯝꯕ ꯆꯦꯡ ꯑꯗꯨ ꯀꯩ ꯑꯗꯨꯗꯩꯗꯤ ꯑ ꯉꯥ ꯑꯌꯥꯏꯕ ꯁꯨꯝ ꯑꯍꯥꯎꯕ ꯉꯥ ꯑꯌꯥꯏꯕꯒ ꯂꯩ ꯗꯅ ꯉꯥ ꯑꯌꯥꯏꯕ ꯑꯗꯒꯤꯗꯤ ꯎꯝ ꯑꯗꯨꯝ ꯃꯈꯜ ꯃꯌꯥꯝ ꯍꯥꯞꯄ ꯌꯥꯏ ꯆꯒꯦꯝ ꯄꯣꯝꯕꯗꯤ ꯑꯗꯨꯝ ꯑꯩꯅ ꯍꯥꯞꯅꯤꯡꯉꯤꯕ ꯃꯊꯦꯜꯗꯣ ꯑꯗꯨꯝ ꯍꯥꯞꯄ ꯌꯥꯏ ꯍꯥꯏꯇꯥꯔꯦ꯫
ꯑꯗꯨꯝ ꯆꯒꯦꯝ ꯄꯣꯝꯕꯁꯦ ꯁꯨꯝ ꯑꯌꯥꯝꯕꯅ ꯑꯩꯈꯣꯏ ꯃꯅꯤꯄꯨꯔꯗ ꯂꯩꯕ ꯑꯣ ꯑꯌꯥꯝꯕꯅ ꯑꯇꯣꯞꯄꯗꯤ ꯑꯩ ꯈꯪꯅꯗ꯭ꯔꯦ ꯈꯪꯗꯦꯕ ꯑꯗꯣ ꯑꯩꯈꯣꯏ ꯃꯩꯇꯩꯁꯤꯡꯗꯤ ꯑꯌꯥꯝꯕꯅ ꯄꯥꯝꯅ ꯂꯣꯏ ꯆꯥꯅꯩꯗꯅ꯫
ꯎꯝ ꯍꯣꯏ ꯌꯥꯝ ꯃ ꯆꯥꯟ
ꯑꯗꯣ ꯑ ꯃꯥꯒꯤ ꯃꯍꯥꯎꯁꯦ ꯆꯥꯔ ꯃꯇꯨꯡꯗ ꯐꯪꯉꯤ ꯃꯍꯥꯎꯁꯦ ꯀꯃꯥꯏꯅ ꯇꯧꯕ ꯃꯍꯥꯎꯅꯣ ꯈꯪꯕ꯭ꯔꯥ
ꯃꯍꯥꯎꯗꯦ ꯑꯗꯨꯝ
ꯍꯥꯎꯖꯦ